ꯑ ꯇꯥꯏ ꯇꯥꯏ
ꯀꯩꯗꯧꯔꯝꯃꯤꯅꯣ
ꯒꯦꯝ ꯁꯥꯟꯅꯔꯤ
ꯒꯦꯝ ꯁꯥꯟꯅꯔꯤ ꯑꯦ ꯅꯪꯒꯤ ꯐꯤ ꯁꯥꯕꯗꯣ ꯂꯣꯏꯒ꯭ꯔꯕꯣ
ꯍꯥ
ꯅꯪꯒꯤ ꯐꯤ ꯁꯥꯕꯗꯣ ꯂꯣꯏꯒ꯭ꯔꯕꯣ
ꯑꯩꯒꯤ ꯐꯤ ꯁꯥꯕ ꯂꯣꯏꯗ꯭ꯔꯤ ꯋꯥꯠꯂꯤ
ꯀꯩ ꯀꯩ ꯐꯤ ꯁꯥꯔꯤꯒꯦ ꯍꯧꯖꯤꯛ ꯀꯥꯟ
ꯅꯣꯡ ꯇꯥꯗ꯭ꯔ
ꯅꯣꯡ ꯇꯥꯏ
ꯀꯩ ꯀꯩ ꯐꯤ ꯁꯥꯔꯤꯒꯦ
ꯀꯩ ꯀꯩ ꯀꯩ ꯀꯩ ꯐꯤ ꯂꯩꯒꯦ ꯎ‌ꯝ
ꯀꯩꯀꯩ ꯐꯤ ꯁꯥꯔꯤꯒꯦꯕ ꯍꯧꯖꯤꯛꯀꯥꯟꯁꯦ ꯎꯝ
ꯐꯅꯦꯛ ꯁꯥꯔꯤ ꯐꯅꯦꯛ
ꯑꯣꯀꯦ ꯍ ꯍꯤꯡꯒꯣꯟꯗ ꯀꯩꯀꯩ ꯄꯣꯠꯆꯩ ꯊꯥꯍꯧꯒꯦ
ꯍꯋꯥꯏ ꯑꯁꯥꯡꯕꯤꯅꯦ ꯈꯥꯃꯦꯟꯅꯦ ꯕꯦꯂꯦꯟꯗ꯭ꯔꯤꯅꯦ ꯁꯧꯒ꯭ꯔꯤꯅꯦ
ꯑꯗꯨꯗꯤ ꯅꯣꯡꯃ ꯆꯠꯂꯒ ꯑꯝꯇꯪ ꯈꯔ ꯈꯔ ꯍꯦꯛꯎ ꯌꯥꯏꯅꯦ
ꯌꯥꯏ ꯌꯥꯏ
ꯌꯦꯟꯗꯤ ꯌꯦꯟꯒꯨꯝꯕ ꯉꯥꯅꯨꯒꯨꯝꯕ ꯑꯝꯇ ꯌꯨꯝꯒꯤ ꯆꯥꯅꯕ ꯂꯣꯏꯗꯦ
ꯉꯥꯅꯨꯗꯤ ꯂꯣꯢ ꯌꯦꯟ ꯂꯣꯢꯗꯦ
ꯉꯥꯅꯨ ꯂꯣꯏꯌꯦ
ꯎꯝ
ꯑꯠꯆꯥ ꯃꯆꯥ ꯄꯣꯛꯍꯟꯕ꯭ꯔꯥ ꯅꯠꯇ꯭ꯔꯒ ꯃꯔꯨꯝ ꯀꯣꯜꯂꯟꯕ꯭ꯔꯥ ꯅꯠꯇ꯭ꯔꯒ ꯀꯣꯜꯂꯟꯗꯕ꯭ꯔꯥ
ꯎꯝ ꯈꯪ ꯈꯪꯗꯦꯗ ꯍꯟꯗꯛꯇꯪ ꯂꯧꯔꯒ
ꯍꯩꯒꯤꯔꯣꯏꯅꯦ ꯉꯥꯅꯨ ꯃꯆꯥ ꯀꯣꯜꯂꯟꯕ
ꯎꯝ
ꯍꯩꯕ꯭ꯔꯣ ꯅꯪ
ꯍꯩꯇ꯭ꯔꯦ
ꯅꯣꯡꯃ ꯉꯥꯅꯨꯖꯦ ꯃꯆꯥ ꯀꯣꯛꯑꯦ ꯃꯔꯨꯝꯖꯦ ꯑꯍꯥꯟꯕ ꯃꯥꯅ ꯀꯣꯛꯂꯛꯄ ꯃꯆꯥ ꯑꯣꯜꯂꯛꯄꯗꯣ
ꯃꯥ ꯃꯊꯟꯗ ꯂꯩꯕ ꯍꯩꯅꯔꯣꯏ ꯃꯄꯤꯅ ꯅꯦꯈꯥꯏꯒꯤꯅꯦꯅ ꯑꯩꯅꯅꯦ ꯂꯧꯊꯣꯛꯑꯦ ꯐꯃꯨꯡꯗ ꯄꯨꯁꯜꯂꯦ ꯑ ꯐꯃꯨꯡꯗ ꯄꯨꯁꯜꯂꯦ ꯑꯗꯨꯒ ꯑꯁ ꯐꯅ ꯊꯦꯡꯕꯣꯛꯇꯤ ꯁꯥꯟꯅꯗꯅ ꯈꯣꯠꯇꯅ ꯃꯥꯁꯨ ꯅꯨꯡꯉꯥꯏꯅ ꯂꯩꯔꯝꯃꯦ
ꯎꯝ
ꯑꯗꯨ ꯅꯨꯡꯉꯥꯜꯂ ꯄꯥꯛꯑ ꯂꯩꯔꯝꯃꯦ ꯑꯩ ꯉꯥꯅꯨꯖꯦ ꯀꯃꯥꯏ ꯇꯧꯅꯤ ꯌꯦꯡꯉꯨ ꯄꯥꯛꯑꯒ ꯂꯩꯔꯝ ꯋꯥꯅꯤꯗ ꯅꯣꯛꯅꯤꯡꯖꯥꯠꯅꯦ ꯑꯗꯨꯗꯩ ꯑꯩ ꯉꯥꯅꯨꯖꯦ ꯑꯣ ꯑꯩ ꯃꯅꯨꯡꯗ ꯑꯃꯨꯛ ꯍꯟꯅ ꯄꯨꯁꯟꯕ ꯌꯥꯗ꯭ꯔꯦꯅ ꯈꯜꯂꯦ ꯅꯪꯗꯤ ꯌꯥꯎꯗ꯭ꯔꯤꯕꯣ ꯑꯗꯨꯃꯥꯏ ꯇꯧꯕ
ꯌꯥꯎꯗꯦꯗ
ꯏꯁ ꯉꯥꯅꯨ ꯃꯆꯥ ꯄꯣꯛꯑꯀꯥꯟꯗ ꯃꯁꯛꯁꯦ ꯀꯌꯥꯝ ꯐꯖꯒꯦ ꯀꯥꯌꯥꯝ ꯅꯨꯁꯤꯒꯦꯗꯣ ꯌꯦꯡꯉꯣ ꯅꯪ ꯅꯅꯥꯛꯇꯗꯅꯦ ꯊꯝꯅꯤꯡꯗꯣꯏꯁꯦ ꯑꯗꯣ ꯑꯩꯗꯤ ꯑꯗꯨꯃꯥꯏ ꯇꯧꯔꯨꯗꯅ ꯑꯗꯨꯝ ꯃꯣꯏ ꯅꯨꯡꯁꯤꯔꯒ ꯃꯣꯏ ꯑꯋꯥꯕ ꯇꯥꯏꯑꯦꯅ ꯑꯩ ꯁꯨꯅꯨꯡ ꯅꯨꯡꯁꯤꯗ꯭ꯔꯦ ꯑꯗꯨꯅ ꯊꯣꯡꯉ ꯊꯣꯡꯉ ꯆꯥꯊꯣꯛꯑꯦ
ꯑꯣ ꯐꯔꯦ ꯐꯔꯦ ꯅꯨꯡꯁꯤꯔꯣꯏꯗꯕ ꯊꯣꯡꯉ ꯆꯥꯊꯣꯛꯀꯗꯕ
ꯑꯥ ꯍꯥꯏꯗꯤ ꯃꯣꯏ ꯅꯨꯡꯁꯤꯔꯗꯤ ꯃꯣꯏ ꯑꯣꯏꯅ ꯁꯤꯕꯀꯣ ꯑꯗꯨꯅ ꯅꯨꯡꯉꯥꯏꯇꯗꯅ ꯑꯩ ꯍꯧꯖꯤꯛꯇꯤ ꯊꯣꯡꯉ ꯊꯣꯡꯉ ꯑꯗꯨꯒ ꯍꯧꯗꯣꯡꯒꯤꯖꯨ ꯋꯥꯔꯤ ꯑꯃ ꯂꯩꯌꯦ ꯍꯧꯗꯣꯡꯒꯤꯖꯤꯅ ꯀꯃꯥꯏ ꯇꯧꯒꯦ ꯍꯥꯏ ꯀꯥꯟꯗ ꯑꯍꯥꯟꯕꯗ ꯍꯧꯗꯣꯡꯁꯦ ꯌꯥꯝ ꯅꯨꯡꯁꯤꯌꯦꯕꯀꯣ ꯅꯨꯡꯁꯤꯃꯟꯗꯅ ꯃꯥꯁꯦ ꯃꯆꯥ ꯄꯣꯝꯗꯥꯏ ꯑꯩ ꯐꯃꯨꯡꯗ ꯂꯥꯛꯑꯒꯅꯦ ꯃꯆꯥꯖꯦ ꯍꯦꯛꯇ ꯄꯪꯄꯣꯛꯇ ꯄꯣꯛꯄ
ꯎꯝ
ꯍꯥꯁ ꯃꯗꯨꯗꯩ ꯑꯩꯁꯦ ꯍꯩꯅꯔꯛꯇ꯭ꯔꯦꯅꯦ ꯍꯪꯗꯣꯡ ꯍꯪꯗꯣꯡ ꯎ ꯀꯥꯎ ꯀꯥꯎ ꯇꯥꯟꯕ ꯍꯧꯔꯦ ꯑꯗꯣ ꯑꯍꯥꯟꯕꯗ ꯍꯧꯗꯣꯡ ꯑꯈꯣꯏꯒꯤ ꯁꯨꯝ ꯍꯧꯗꯣꯡ ꯑꯃ ꯂꯩꯔꯝꯃꯦ ꯑꯗꯨꯗꯒꯤ ꯃꯥꯅ ꯙꯔꯥ ꯁꯟꯇꯣꯑꯝꯖꯦ ꯂꯩꯀꯥꯏꯖꯦ ꯃꯥꯥꯒꯤ ꯂꯩꯀꯥꯏ ꯃꯥꯒꯤ ꯙꯔꯥ ꯉꯥꯛꯇ ꯉꯥꯏꯒ꯭ꯔꯦ ꯍꯧꯖꯤꯛꯁꯦ ꯄꯨꯔꯥ ꯍꯧ ꯇꯣꯡꯗ ꯀꯗꯝ ꯑꯣꯏꯅ ꯑꯩꯈꯣꯏ ꯀꯩꯝ ꯂꯣꯏꯗꯦꯕ ꯌꯨꯝꯙꯪꯅꯕ ꯃꯤꯗꯨꯅ ꯑꯁ ꯑꯈꯣꯏ ꯂꯣꯏꯒꯦ ꯍꯥꯏꯔ ꯃꯣꯏꯅ ꯂꯣꯏꯒꯤꯕ ꯍꯧꯗꯣꯡꯗꯣ ꯑꯈꯣꯏꯗ ꯃꯨꯛ ꯄꯨꯂꯞ ꯆꯪꯖꯤꯜꯂꯛꯄꯤꯅꯤ꯫ ꯇꯧꯔꯤꯁꯦ ꯉꯍꯥꯛ ꯂꯩꯔ ꯑꯃꯨꯕꯤ ꯉꯍꯥꯛ ꯂꯩꯔ ꯑꯔꯥꯡꯕꯤ ꯉꯍꯥꯛ ꯂꯩꯔ ꯂꯣꯢ ꯁꯨꯔꯦ꯫ ꯑꯗꯨꯅꯤ ꯋꯥꯔꯤꯁꯦ꯫ ꯅꯣꯡ ꯇꯥꯗ꯭ꯔꯣ ꯑꯗꯥꯏꯗ?
ꯇꯥꯢꯌꯦ ꯇꯥꯢ ꯀꯟꯅ ꯇꯥꯢ꯫ ꯎꯝ
ꯑꯣ ꯅꯣꯡ ꯇꯥꯕꯅꯤꯅ ꯐꯤ ꯁꯥꯕꯗꯤ ꯅꯨꯡꯉꯥꯏꯔꯝꯒꯅꯤ꯫
ꯎꯝ ꯀꯩ ꯂꯪꯅꯣ ꯋꯥꯟ ꯄ꯭ꯂꯥꯢ
ꯋꯥꯟ ꯄ꯭ꯂꯥꯏ꯫ ꯍꯧꯖꯤꯛ ꯀꯌꯥ ꯀꯌꯥ ꯊꯥꯒꯦ ꯋꯥꯟ ꯄ꯭ꯂꯥꯏꯖꯦ? ꯋꯥꯟ ꯄ꯭ꯂꯥꯏꯖꯦ ꯀꯌꯥꯗ ꯊꯥꯒꯦ?
ꯌꯣꯟꯕꯔꯣ?
ꯑꯣ
ꯆꯝꯃ꯭ꯔꯤꯗ ꯌꯣꯜꯂꯤ ꯆꯝꯃ꯭ꯔꯤꯗ꯫
ꯌꯥꯝ ꯈꯪꯉꯤꯅꯦ꯫ ꯑꯁꯦꯡꯕꯩ ꯆꯥꯝꯃ꯭ꯔꯤꯗ ꯌꯣꯟꯕ꯭ꯔꯣ?
ꯈꯪꯗꯦ꯫
ꯈꯪꯉꯕ ꯈꯪꯕ ꯃꯥꯜꯜꯂꯤꯗ꯫
ꯈꯪꯗꯦ ꯈꯪꯗꯦ
ꯑ ꯑ ꯋꯥꯟ ꯄ꯭ꯂꯥꯢꯗꯣ ꯂꯣꯢꯔ ꯀꯩ ꯁꯥꯗꯣꯏꯕ?
ꯋꯥꯟ ꯄ꯭ꯂꯥꯏ ꯂꯣꯏꯔ ꯋꯥꯟ ꯄ꯭ꯂꯥꯏ ꯑꯗꯨꯝ ꯁꯥꯅꯤ꯫
ꯋꯥꯟ ꯄ꯭ꯂꯥꯏꯅ ꯍꯦꯟꯕ꯭ꯔꯣ ꯁꯤꯠꯄ?
ꯎꯝ
ꯍꯧꯖꯤꯛꯀꯥꯟꯁꯦ ꯐꯤ ꯐꯅꯦꯛ ꯁꯠꯇꯦ ꯍꯥꯏꯗ ꯕꯖꯥꯔꯗ꯫ ꯀꯩꯗꯧꯔꯕꯅꯣ ꯈꯪꯗꯦ꯫ ꯑꯗꯣ ꯑꯇꯣꯞꯄꯗꯤ ꯀꯩ ꯀꯩ ꯊꯕꯛ ꯇꯧ ꯍꯣꯠꯅꯔꯤꯒꯦ ꯍꯧꯖꯤꯛꯀꯥꯟꯁꯤꯕꯨ? ꯍꯨꯖꯤꯛꯀꯥꯟꯖꯦ ꯀꯩ ꯀꯩ ꯊꯕꯛ ꯍꯣꯠꯅꯔꯤꯒꯦ?
ꯀꯩꯝ ꯍꯣꯠꯅꯗꯤꯌꯦ꯫
ꯀꯩꯝ ꯍꯣꯠꯅꯗꯤꯌꯦ?
ꯌꯥꯝ ꯅꯨꯡꯉꯥꯏ ꯑꯥ ꯄꯥꯏꯔꯨꯔꯅꯨ ꯌꯥꯝ ꯅꯨꯡꯉꯥꯏꯅ ꯂꯩꯕ ꯃꯥꯜꯂꯤꯗ꯫
ꯎꯝ
ꯑꯗꯨꯝ ꯊꯝꯃꯣ ꯀꯩꯝ ꯈꯪꯗꯕꯤꯗ ꯃꯤꯅꯤꯠ ꯄꯨꯡ ꯍꯥ
ꯃꯣꯏ ꯕꯥ ꯐꯣꯟ ꯇꯧꯔꯛꯑꯦ ꯍꯥꯏꯕ꯫
ꯂꯩꯖꯅꯨ ꯉꯍꯥꯛꯇꯪ꯫
ꯎꯝ
ꯀ꯭ꯂꯥꯁ ꯇꯧꯔꯤ ꯃꯥꯏ ꯈꯪꯖꯅꯤ꯫ ꯃꯤꯅꯤꯠ ꯈꯔ ꯋꯥꯠꯂꯤ꯫ ꯇ꯭ꯔꯥꯅꯤꯊꯣꯏ ꯇꯔꯥꯅꯤꯊꯣꯏ ꯎꯁꯣꯏ ꯄꯥꯝꯕꯤꯒ ꯍꯧꯕ ꯂꯩꯇ꯭ꯔꯣ ꯌꯨꯝꯗ?
ꯍꯧꯑꯦ ꯍꯧꯑꯦ
ꯑꯁꯦꯡꯕꯒꯤ?
ꯎꯁꯣꯏ ꯎꯁꯣꯏꯖꯦ ꯀꯩ ꯃꯆꯟꯅ ꯈ꯭ꯋꯥꯏ ꯍꯥꯎꯅꯤ ꯁꯦꯝꯕꯗ?
ꯊꯣꯡꯕꯗ꯫ ꯎꯇꯤ ꯊꯣꯡꯕ ꯍꯥꯎꯋꯦ ꯎꯁꯣꯢ
ꯑꯩꯗꯤ ꯑꯁꯪꯕꯗ ꯑꯣꯏꯅ ꯊꯣꯡꯕ ꯅ ꯍꯥꯎꯏ꯫ ꯈꯟꯂꯦ
ꯍꯥꯎ ꯇꯝꯅꯤ ꯎ ꯑ
ꯑꯩ ꯁꯩꯒꯣ
ꯑꯪ ꯑꯁꯪꯕꯗꯒꯤꯗꯤ ꯎꯁꯣꯏ ꯇꯧꯔꯒ ꯊꯣꯡꯕꯅ ꯍꯦꯟꯅ ꯍꯥꯎꯕꯅꯦ꯫
ꯅꯠꯇꯦ ꯑꯁꯪꯕꯗꯨꯗꯅꯦ ꯑꯗꯨꯝ ꯎꯁꯣꯏ ꯍꯥꯞꯆꯤꯟꯗꯣꯏꯕ꯫
ꯎꯝ
ꯃꯨꯛ ꯀꯖꯨ ꯇꯧꯔꯛꯑꯦ꯫
ꯀꯣꯜ ꯇꯧꯔꯦ ꯔꯤꯖꯦꯛ ꯆꯠꯊꯟꯈ꯭ꯔꯕꯅꯦ ꯑꯗꯣ ꯑꯗꯨꯅꯦ ꯎꯁꯣꯏ ꯊꯣꯡꯕꯗ ꯉꯁꯥꯏꯒꯤ ꯑꯃ ꯑꯁꯪꯕ ꯊꯣꯡꯕꯗꯅꯦ ꯎꯁꯣꯏ ꯑꯗꯨꯝ ꯍꯥꯞꯄ ꯌꯥꯕꯅꯦ ꯑꯗꯣ ꯎꯁꯣꯏ ꯀꯥꯡꯁꯨꯗꯤ ꯌꯥꯗ꯭ꯔꯣ꯫
ꯀꯩ ꯀꯥꯡꯁꯨ ꯀꯥꯡꯁꯨ ꯆꯥꯏ꯫
ꯑꯥ ꯀꯥꯡꯁꯨ ꯑꯗꯨ ꯀꯩꯅꯣ ꯅꯣꯏ ꯑꯗꯨꯒꯤ ꯎꯆꯩ ꯀꯥꯡꯁꯨꯗꯣ ꯃꯍꯤꯗꯣ ꯃꯤ ꯃꯤ ꯊꯛꯅꯩ ꯑꯗꯣ ꯅꯣꯏꯗꯤ ꯊꯛꯅꯕ꯭ꯔꯥ ꯊꯛꯅꯗꯕ꯭ꯔꯥ?
ꯊꯛꯅꯩ꯫
ꯃꯤ ꯈꯔ ꯑꯃꯅ ꯊꯛꯅꯗꯕꯤꯗꯒ ꯍꯧꯗꯣꯛꯏ꯫ ꯑꯗꯨ ꯊꯛꯇꯕꯤꯗꯒ ꯍꯩꯗꯣꯛꯈꯤꯕ ꯋꯥꯅꯦ ꯃꯤ ꯈꯔꯗꯤ ꯃꯣꯏ ꯃꯍꯤ ꯃꯌꯥꯝ ꯍꯥꯞꯆꯤꯟꯕꯩꯔ ꯈꯪꯗꯦ꯫ ꯃꯍꯤ ꯌꯥꯝ ꯍꯥꯞꯆꯤꯟꯗꯕꯤꯗ ꯍꯋꯥꯏ ꯐꯨꯠꯂꯒ ꯇꯧꯔꯒ ꯊꯥꯛꯄꯗꯣ ꯍꯥꯎꯕꯅꯦꯕ꯫
ꯎꯝ
ꯑꯗꯨꯗꯤ
ꯅꯣꯏꯒꯤ ꯉꯥ ꯐ꯭ꯔꯥꯝ ꯂꯩꯇ꯭ꯔꯣ?
ꯉꯥ ꯉꯥ ꯐꯥꯝꯗꯤ ꯂꯩꯇꯦꯗ꯫
ꯂꯧꯗꯤ꯫
ꯂꯧ ꯂꯧꯗꯤ ꯂꯩ꯫
ꯍꯨꯟꯈꯔꯕ
ꯑꯧ ꯐꯧ ꯍꯨꯟꯒ꯭ꯔꯦ꯫
ꯑꯣ ꯀꯌꯥꯝ ꯎꯔꯤꯅꯣ ꯂꯧꯕꯨ꯫
ꯄꯔꯤ ꯑꯃꯒ ꯄꯔꯤ ꯑꯃꯒ ꯁꯪꯉꯝ꯫
ꯌꯥꯝꯗꯦꯍꯦ ꯑꯗꯨꯗꯤ꯫
ꯏꯕ
ꯃꯤ ꯃꯉꯥ ꯆꯥꯔꯦ꯫
ꯃꯤ ꯃꯉꯥ꯫
ꯎꯝ
ꯑꯃꯨꯛꯇꯪ ꯐꯖꯅ ꯎꯔꯗꯤ
ꯌꯦꯁ ꯃꯌꯥꯝ ꯃꯨꯛ ꯀꯣꯟꯅꯕꯅꯦ ꯫
ꯐꯧ ꯇꯥꯏꯊꯣꯛꯇ꯭ꯔ ꯑꯗꯨꯗꯤ꯫
ꯇꯨꯠ ꯇꯥꯏꯕ ꯇꯥꯏ ꯇꯥꯏꯌꯦ ꯑꯌꯥꯝꯕꯅ ꯆꯥꯕ ꯀꯣꯟꯅꯅꯕ ꯈꯪꯑꯒ꯫
ꯑꯁ ꯍꯣꯡꯅ ꯇꯥꯏꯕ꯭ꯔꯥ ꯇꯥꯡꯅ ꯇꯥꯏꯕ꯭ꯔꯥ꯫ ꯑꯇꯥꯏ ꯈꯨꯗꯤꯡꯒꯤ ꯁꯅꯥ ꯂꯦꯞꯍꯧꯕ ꯌꯥꯅꯤ꯫ ꯑꯗꯨꯕꯨꯗꯤ ꯁꯤꯡ ꯃꯤꯖꯤꯡꯖꯦ ꯄ꯭ꯔꯣꯐꯤꯠ ꯄꯥꯝꯕꯅꯤꯅ ꯇꯥꯡꯉꯀꯥꯟꯗ ꯉꯥꯛꯇ꯫ ꯅꯪ ꯉꯔꯥꯡ ꯇꯨꯁꯟꯕꯗꯨꯕꯨ ꯀꯌꯤꯝ ꯁꯣꯛꯇ꯭ꯔꯕꯣ꯫
ꯁꯣ ꯁꯣꯛꯑꯦ꯫
ꯁꯣꯛꯑꯦ ꯑꯣ ꯀꯥꯎꯗꯅꯃꯤꯅꯦ꯫ ꯅꯨꯡꯉꯥꯏꯈꯤꯗ꯭ꯔꯦꯗ ꯐꯣꯟ ꯃꯃꯥꯏꯗꯤ ꯀꯥꯏꯕ꯭ꯔꯣ꯫
ꯇꯥꯔꯦ ꯐꯖꯅ ꯌꯥꯝ ꯐꯖꯅ ꯇꯥꯔꯦ ꯎꯝ꯫
ꯑꯠꯁꯥ ꯆꯤꯟꯕꯥꯟꯁꯨ ꯀꯥꯏꯕ ꯐꯣꯟꯁꯨ ꯀꯥꯏꯕ ꯏꯁ꯫ ꯅꯪꯒꯤ ꯗꯁꯥ ꯂꯣꯏ ꯀꯣꯛꯑꯦꯅꯦ ꯑꯗꯨꯗꯤ꯫
ꯎꯝ꯫
ꯑꯥ ꯑꯃ ꯁꯣꯠꯂꯨ ꯌꯥꯔꯅꯤ ꯅꯪ ꯁꯣꯠ ꯁꯣꯠꯅꯤꯡꯀꯥꯟꯗ ꯍꯥꯏꯔꯛꯑꯣ꯫
ꯑꯣ꯫
ꯀꯞꯐꯝꯗꯤ ꯌꯥꯝ ꯂꯩꯔꯦ ꯑꯥ꯫ ꯃꯐꯝꯗꯤ ꯌꯥꯝꯅ ꯂꯩꯌꯦ꯫
ꯑꯩ ꯃꯤꯡ ꯄꯟꯕꯗ ꯑꯃꯨꯛ ꯍꯟꯅ ꯄꯤꯔꯛꯑꯔꯣꯏꯗꯕ ꯫ ꯑꯗꯨꯗꯤ ꯋꯥꯔꯜ ꯀꯞ ꯌꯦꯡꯗ꯭ꯔꯣ꯫
ꯋꯥꯔꯜ ꯀꯞ ꯌꯦꯡꯗꯦꯗ ꯕꯣꯜ ꯌꯦꯡꯕ ꯍꯩꯇꯦ꯫
ꯀꯩꯅꯣ ꯕꯣꯜ ꯆꯟꯕꯗꯣ ꯀꯅꯥꯅ ꯆꯟꯅꯤ ꯈꯣꯠꯅꯤ ꯈ꯭ꯔꯤꯁꯇꯦꯟꯅꯣ ꯃꯦꯁꯤ ꯒꯥꯏꯅ ꯍꯧꯖꯤꯛ ꯃꯌꯥꯝ ꯄꯥꯝꯅꯩ ꯑꯝꯇ ꯄꯥ ꯑꯄꯥꯝꯕꯗ ꯊꯝꯗꯕ꯫
ꯊꯝꯗꯦ꯫
ꯀꯩꯒꯤꯅꯣ ꯑꯗꯨꯗꯤ꯫
ꯎꯝ ꯃꯄꯥꯟꯗꯔꯣ
ꯀ꯭ꯔꯤꯀꯦꯠꯁꯨ ꯄꯥꯝꯗꯕ ꯕꯣꯛꯁꯤꯡꯖꯨ ꯄꯥꯝꯗꯕ꯫
ꯄꯥꯝꯗꯦ ꯁ꯭ꯄꯣꯔꯠꯆ ꯑꯝꯇ ꯄꯥꯝꯗꯦ꯫
ꯐꯖꯗ꯭ꯔꯦ ꯑꯗꯨꯗꯤ ꯏꯁꯩ ꯁꯛ ꯏꯁꯩ ꯁꯛꯄꯗꯅ ꯍꯦꯟꯅ ꯄꯥꯝꯃꯝꯗꯨꯏ ꯃꯥꯜꯂꯦ꯫
ꯅꯣꯏ ꯃꯥ ꯇꯧꯔꯛꯑꯝꯃꯤ ꯑꯅꯤꯔꯛ꯫
ꯏꯁꯩ ꯁꯛꯄꯗꯅ ꯍꯦꯟꯅ ꯄꯥꯝꯕ ꯃꯥꯜꯂꯦ꯫
ꯎꯝ꯫
ꯀꯩ ꯀꯅꯥ ꯀꯔꯝꯕ ꯁꯤꯡꯒꯔꯅ ꯍꯦꯟꯅ ꯄꯥꯝꯃꯤ ꯑꯗꯨꯗꯤ꯫
ꯀꯩ ꯏꯁꯩ ꯏꯁꯩ ꯏꯁꯩꯖꯨ ꯄꯥꯝ ꯏꯁꯩꯗꯤ ꯄꯥꯝꯃꯦ꯫
ꯑꯧ ꯀꯅꯥꯅ ꯁꯛꯄꯅ ꯍꯦꯟꯅ ꯄꯥꯝꯒꯦꯕ꯫
ꯀꯅꯥꯅ ꯁꯛꯄꯅ ꯍꯦꯟꯅ ꯄꯥꯝꯒꯦ ꯕ꯭ꯂꯦꯛ ꯄꯤꯡꯅ ꯁꯛꯄꯅ ꯍꯦꯟꯅ ꯄꯥꯝꯃꯤ꯫
ꯑꯣ ꯃꯥꯏꯒꯣꯠ꯫ ꯕ꯭ꯂꯦꯛ ꯄꯤꯡꯒꯤ ꯁꯦꯔꯤꯁ ꯅꯤꯅꯦ ꯀꯪꯒꯨꯅꯤꯅꯦ꯫
ꯑꯥ꯫
ꯑꯇꯣꯞꯄꯗꯤ ꯕ꯭ꯂꯦꯛ
ꯕ꯭ꯂꯦꯛ ꯄꯤꯛ ꯅꯠꯇꯕ꯫ ꯕ꯭ꯂꯦꯛ ꯄꯤ ꯅꯠꯇꯕ ꯃꯌꯥꯝ ꯂꯩꯕꯅꯤ꯫
ꯍꯧꯖꯤꯛꯁꯦ ꯀꯔꯝꯕ ꯐꯤꯂꯝꯅ ꯍꯦꯟꯅ ꯅꯨꯡꯉꯥꯏꯔꯤꯒꯦ꯫
ꯍꯧꯖꯤꯛ ꯗ꯭ꯔꯃ ꯃꯌꯥꯝ ꯂꯥꯛꯑꯦ ꯗ꯭ꯔꯃ ꯃꯌꯥꯝ꯫
ꯗ꯭ꯔꯃꯥꯗꯤ ꯌꯥꯝ ꯁꯥꯡꯕꯅꯦ ꯁꯤꯖꯟ ꯇꯔꯥ ꯇ꯭ꯔꯥꯏꯟꯊꯣꯏ ꯃꯌꯥꯝ ꯌꯧꯕꯅꯤ ꯌꯦꯡꯒ꯭ꯔꯗꯤ ꯃꯤꯀꯨꯞ ꯏꯪꯗꯕꯅꯤ
ꯅꯨꯄꯤꯅꯗꯤ ꯍꯦꯟꯅ ꯄꯥꯝꯖꯥꯠꯅꯦ ꯐꯤꯂꯝ ꯗ꯭ꯔꯃꯥ ꯌꯦꯡꯕꯁꯦ ꯑꯗꯨꯗꯤ ꯐꯔꯦ ꯑꯩ ꯉꯍꯥꯛ ꯂꯩꯔꯒ ꯑꯃꯨꯛ ꯇꯧꯔꯛꯄ ꯌꯥꯕꯒꯤ ꯀꯟꯗꯤꯁꯟ ꯂꯧꯔꯛꯀꯦ ꯑꯗꯨꯕꯨ ꯅꯣꯡ ꯇꯥꯏꯌꯦꯕ ꯑꯗꯨꯗ
ꯑꯥ ꯑꯥ ꯇꯥꯏ
ꯈꯣꯏ ꯁꯤꯗꯖꯨ ꯇꯥꯔꯝꯃꯦ ꯑꯗꯨ ꯍꯥꯡꯒ꯭ꯔꯦ ꯉꯥꯏꯍꯥꯛ ꯂꯩꯔꯗꯤ ꯑꯃꯨꯛ ꯆꯨꯔꯛꯀꯗ꯭ꯔꯥ ꯈꯪꯗꯦ ꯑꯩ ꯈꯣꯕꯥꯅ ꯍꯥꯔ ꯆꯥꯏꯌꯣ ꯍꯥꯏꯔꯝꯕꯅꯦ ꯂꯧꯕꯨꯛꯇ
ꯎꯝ
ꯑꯩ ꯆꯠꯊꯣꯛꯎꯒꯤꯒꯦ
ꯇꯥꯃꯣ ꯑꯩ ꯅꯪꯉꯣꯟꯗ ꯄꯥꯎ ꯍꯥꯏꯔꯛꯀꯦ ꯅꯣꯏ ꯅꯣꯏ ꯍꯥꯔ ꯆꯥꯏꯕ ꯈꯣꯠꯄ ꯇꯧꯔꯕꯣ
ꯑꯈꯣꯏꯗꯤ ꯑꯥ ꯍꯥꯔ ꯆꯥꯏꯒ꯭ꯔꯦ
ꯑꯥ